ꯍꯜꯂꯣ
ꯇꯥꯔꯔꯕꯣ
ꯆꯔ
ꯇꯥꯔꯦ ꯇꯥꯔꯦ ꯆꯥꯛ ꯆꯥꯔꯕꯣ
ꯁꯥꯒ ꯆꯖꯨꯗ ꯆꯁ ꯆꯥꯈꯣꯏꯗ ꯉꯥꯏ ꯆꯥꯛ ꯆꯥꯕꯗꯣ ꯁꯥꯔꯗꯧꯕ ꯌꯥꯝꯅ ꯅꯣꯏ ꯆꯥꯗꯕ ꯍꯥꯏꯅ ꯏꯪꯍꯟꯕ
ꯑꯣ
ꯍꯦꯛꯇꯣꯏꯕꯅ ꯆꯕ ꯉꯝꯗꯦꯕ
ꯀꯩꯗꯧꯔꯝꯃꯤꯅꯣ
ꯍꯁ ꯃꯥꯅꯦ ꯃꯥꯍꯤ ꯇ ꯑꯣ ꯄꯩ ꯃꯥꯌꯦꯛ ꯌꯦ ꯌꯦ ꯇꯧꯔ
ꯃꯥꯏꯁꯨ ꯈꯔꯛ ꯀꯦꯗꯌꯥꯄꯣꯠꯇꯤ
ꯍꯥꯥ
ꯃꯥꯏꯔꯣꯄꯕ
ꯑꯣ
ꯎꯝ
ꯑꯩꯈꯣꯏꯗꯤ ꯂꯩꯩꯁꯥꯕꯤꯅꯤꯅ ꯊꯤꯔꯗꯤ ꯀꯅꯥ ꯂꯧꯕꯤꯅꯤ
ꯃꯥꯅꯤꯅꯦ ꯆꯨꯝꯃꯤꯅꯦ ꯑꯩꯈꯣꯏꯗꯧꯝ ꯃꯧ ꯑꯣꯏꯔꯗꯤ ꯐꯕ
ꯑꯗꯨꯅꯦ ꯄꯩꯁꯥꯕꯤꯅꯤ ꯊꯤ ꯊꯤꯔꯗꯤ
ꯎꯝ ꯑ ꯀ ꯈꯒ ꯀꯦꯛꯒꯗꯕꯅꯤ ꯀꯩꯅꯣ ꯈꯒ ꯈꯒꯔ ꯀꯗ ꯄꯣꯠꯇꯤ ꯍꯥꯏꯗꯤ ꯃꯥꯏ ꯃꯤ ꯀꯦꯃꯟꯗ꯭ꯔꯁꯨꯅꯦ ꯃꯥꯏꯁꯦ ꯀꯩꯅꯣꯝ ꯇꯧꯋꯦꯕ ꯑꯗꯨꯅ ꯈꯔ ꯈ ꯀꯦꯑꯗ ꯌꯥꯄꯣꯠꯇꯦꯕ
ꯁꯦꯟ ꯁꯀ꯭ꯔꯤꯟ ꯊꯖꯠꯀ ꯅꯅꯨꯡꯁꯤꯡꯨꯡꯊꯥ
ꯎꯝ ꯑ ꯁꯅꯤ ꯀꯩ ꯀꯦ ꯁꯨꯝ ꯁꯟꯁꯀ꯭ꯔꯤꯟꯒꯨꯝꯕ ꯀꯩꯒꯨꯝꯕ ꯑꯃ ꯁꯤꯖꯤꯟꯅꯗꯕꯁꯦ
ꯎꯝ
ꯃꯥꯏꯁꯦ ꯌꯥꯝꯅ
ꯑꯗꯨꯅꯦ ꯑꯩ ꯊꯥꯗꯣꯛꯀꯅꯨ ꯍꯥꯏꯗꯣ
ꯑꯩꯈꯣꯏꯗꯤ ꯁꯨꯡꯛꯇꯩꯕꯨ ꯇꯩꯗ꯭ꯔꯦꯗ
ꯑꯗꯨ ꯌꯥꯗꯦꯕꯅ ꯃꯥꯗꯣ ꯁꯣꯛꯑꯀꯥꯟꯗ ꯐꯅꯤꯡꯉꯀꯥꯟꯗꯅ ꯑꯗꯨ ꯐꯅꯕ ꯈꯣꯠꯅꯕꯗ ꯋꯥꯏꯑꯕ
ꯋꯥꯏꯑꯦ ꯋꯥꯏꯑꯦ ꯑꯗꯨꯅ ꯍꯦꯟꯅ ꯄꯩꯁꯥ ꯆꯪꯗꯣꯏꯅꯦ
ꯎꯝ
ꯀꯩꯅꯣ ꯇꯧꯕꯗ ꯄꯩꯁꯥ ꯆꯪꯕꯗꯤ ꯎꯝ ꯌꯥꯔ ꯍꯥꯏꯕ
ꯌꯥꯡꯒꯦꯔꯥ ꯇꯥꯡꯒꯦ ꯇꯥꯡꯉꯈꯒꯦ ꯁꯪꯁꯀ꯭ꯔꯤꯟꯗꯣ ꯁꯟꯁꯀ꯭ꯔꯤꯟꯗꯣ
ꯎꯝ
ꯑꯗꯨꯝ ꯇꯥꯏꯕꯤꯌꯨ ꯅꯨꯡꯇꯤꯒꯤ
ꯇꯩ
ꯀꯩꯗꯕ꯭ꯔꯣꯅꯥ
ꯆꯩꯌꯦ ꯅꯍꯥꯟ ꯕꯖꯥꯔ ꯆꯠꯄꯗ ꯑꯃ ꯂꯩꯔꯛꯑꯦ
ꯑ ꯑꯗꯔꯦ
ꯃꯥꯔꯤ ꯍꯒꯗꯣ
ꯎꯝ ꯑꯗꯨꯝ ꯇꯩꯕꯤꯌꯣꯕ ꯁꯪꯁꯀ꯭ꯔꯤ ꯁꯨꯝꯇ ꯊꯥꯗꯣꯛꯀꯅ ꯍꯧꯖꯤꯛꯇꯤ
ꯑꯗꯨꯒ ꯏꯆꯥꯅꯨꯄꯤꯅ ꯀꯣꯠꯊꯣꯛ ꯀꯣꯠꯊꯣꯛꯇꯅ ꯃꯈꯨꯠꯇ ꯇꯩꯁꯜꯂꯤꯌꯦ
ꯎꯝ
ꯑꯩꯅ ꯉꯥꯡꯕ
ꯎꯝ
ꯀꯦꯕꯩ ꯌꯥꯝꯝꯕꯃꯦꯕ
ꯐꯔꯤꯅꯤ ꯀꯦꯅꯤꯄꯤꯅꯦ ꯀꯦꯅꯤ
ꯀꯃꯥꯏꯅ ꯇꯧꯕ ꯑꯉꯥꯡꯅꯣ ꯈꯪꯗꯦ ꯃꯤ ꯀꯦꯕ ꯈꯨꯄꯥꯟꯝꯅꯦ ꯃꯤ ꯃꯤꯅ ꯃꯄꯥ ꯍꯥꯞ ꯉꯝꯗꯦ ꯃꯥꯅ ꯃꯄꯥ ꯍꯥꯞꯄꯤꯅꯤ ꯌꯦꯡꯅ ꯍꯥꯏ ꯊꯒꯦ
ꯑꯗꯣ ꯃꯣꯏ ꯂꯩꯈꯥꯝꯒꯤꯗꯤ ꯀꯦꯕ ꯌꯥꯝ ꯄꯥꯝꯃꯦ ꯍꯥꯏꯌꯦ
ꯎꯝ
ꯎꯝ ꯑꯩꯈꯣꯏ ꯏꯅꯦꯅ ꯍꯥꯏꯕ ꯋꯥꯅ ꯀꯦꯕꯁꯦ ꯑꯗꯨꯝ ꯄꯥꯝꯖꯩ ꯍꯥꯏ ꯑꯃꯃꯨꯡꯁꯦ ꯌꯥꯝ ꯃꯃꯥꯡꯗꯗ ꯂꯩ ꯍꯥꯏꯌꯦꯕ ꯃꯣꯏꯁꯦ
ꯎꯝ
ꯑꯗꯨꯅ ꯃꯥꯁꯨ ꯄꯥꯝꯕꯖꯥꯠꯅꯦ ꯈꯜꯂꯦ
ꯎꯝ ꯅꯣꯏꯁꯤꯕ ꯄꯊ ꯀꯕ ꯏꯅꯦꯔꯣ
ꯄꯆꯤ
ꯇꯤꯗꯨ ꯀꯃꯥꯏꯅꯁꯕꯤ ꯍꯧꯒꯅꯣ
ꯅꯨꯡꯁꯤꯕ ꯀꯥꯏꯅꯕꯗꯒꯤ ꯑꯣꯏꯍꯧꯔꯤꯕ
ꯅꯠꯇ ꯄꯨꯁꯄꯃꯄ ꯍꯣ
ꯍꯥꯥ
ꯄꯨꯁꯄꯥꯏꯃꯄꯥ
ꯕꯂꯥ
ꯑꯣ
ꯕꯇꯅꯤ ꯍꯥꯏ ꯇꯥꯏꯅ
ꯎꯠꯇꯦ ꯍꯦ ꯎ ꯄꯁ ꯃꯄꯅꯦ ꯅ ꯌꯥꯝ ꯅꯨꯡꯁꯤꯅꯩ ꯍꯥꯏ ꯈꯪꯉꯕ
ꯑꯗꯣ ꯒꯝꯚꯤꯅꯤꯒꯥꯏ ꯂꯧꯋꯕ ꯍꯥꯥ ꯉꯧꯕꯕꯤꯌꯦ ꯑꯗꯨꯒ ꯄꯨꯁꯄꯥ ꯃꯃꯥꯁꯦ ꯀꯃꯥꯏꯅ ꯂꯧꯈ꯭ꯔꯤꯕ
ꯃꯣꯏꯖꯦ ꯀꯃꯥꯏ ꯇꯧꯔꯤꯅꯣ ꯍꯪꯒꯦꯗ ꯂꯥꯒꯝ ꯁꯤꯟꯅꯕ
ꯎꯝ
ꯃꯣꯏꯅ ꯑꯩꯈꯣꯏ ꯍꯆꯪ ꯑꯣꯏꯅ ꯄꯥꯎ ꯄꯨꯕ
ꯎꯝ
ꯕꯤꯂꯥ ꯑꯃꯃꯨꯛ ꯄꯤꯊꯤꯈꯔꯦꯗꯅ ꯑꯈꯣꯏ ꯚꯇ ꯉ ꯃꯁꯤꯅꯔꯤꯗꯅ
ꯎꯝ
ꯂꯄꯇꯅꯖꯃꯣ ꯑ ꯑ ꯂꯤꯗꯅ ꯃꯥꯖ
ꯍꯥꯥ
ꯃꯥꯅ ꯌꯥꯝ ꯍꯜꯂꯤꯗꯅ ꯑꯗꯨꯗ ꯃꯥ ꯈꯨꯣꯏꯕꯥꯁꯇꯒ ꯀꯣꯏꯅꯕꯗꯣ ꯁꯨꯃꯥꯏꯅ ꯇꯦꯟꯁꯤꯟꯍꯜꯂꯒꯦ ꯈꯣꯠꯂꯤ ꯆꯦꯟꯕ ꯆꯠꯂꯨ ꯌꯥꯗꯗꯅꯅꯦ ꯍꯣꯏ ꯑꯩꯈꯣꯏ ꯃꯥ ꯇꯣꯡꯝꯕꯤꯁꯦ ꯅꯑꯝꯗꯅ ꯇꯑꯧꯋꯥꯍꯜꯂꯤꯅꯤ
ꯑꯣ ꯑꯇꯖꯦ ꯀ ꯇꯔꯀꯅꯤ ꯀꯗꯥꯔ ꯃꯥ ꯇꯃꯤ ꯆꯗꯔꯗꯥ
ꯎꯝ ꯂꯥꯖꯅꯤ ꯀꯅꯥ ꯃꯥ ꯌꯥꯝ ꯍꯜꯂꯦꯕ
ꯕꯤꯅꯥ ꯂꯩ ꯄꯊꯗ ꯀꯌꯥ
ꯎꯝ ꯌꯥꯝꯃꯜꯂꯤ ꯀꯩꯅꯣꯍꯦꯃꯃ ꯆꯍꯤ ꯐꯅꯥ ꯐꯂꯝꯒꯅꯤ ꯃꯇꯝꯗꯨꯗ ꯃꯣꯏ ꯑꯗꯨꯅ ꯄꯥꯈꯠꯅꯕꯅꯦꯕ
ꯑꯗꯩ ꯑꯅꯤꯃꯛ ꯇꯧꯒꯦꯗ ꯀꯥꯏꯍꯋ ꯊꯃꯣꯏꯅꯦ
ꯑꯝ
ꯅꯤ ꯃꯖꯥ ꯀꯗ ꯀꯥꯏ ꯍꯧꯋꯥ
ꯑꯥ ꯑꯗꯨꯝ ꯆꯥꯏꯈꯦꯠꯄ ꯀꯥꯏꯍꯄ ꯑꯗꯨꯗ ꯑ ꯑꯩꯗꯤ ꯑꯗꯨꯝ ꯂꯩꯍꯧꯔꯕ ꯖꯥꯠꯅꯤꯗꯣ
ꯉꯥꯏꯇ ꯌꯥꯝꯅ
ꯃꯥꯕꯨ ꯃꯁꯛ ꯊꯤꯕꯁꯨ ꯅꯠꯇꯦ ꯑꯉꯥꯡ ꯑꯗꯨꯝ ꯈꯜꯂꯂꯛꯀꯣꯗ ꯀꯩꯒꯤꯅꯣ
ꯑꯗꯨꯅꯥꯁ
ꯈꯔ ꯃꯉꯣꯟꯗ ꯁꯦꯅꯤꯌꯔ ꯑꯃ ꯀꯣꯏꯕꯒꯗꯧꯒꯦ ꯎꯝ
ꯃꯥ ꯆꯥꯟꯅꯕ ꯑꯃ ꯀꯣꯏꯔꯗꯤ ꯐꯩꯗꯅ
ꯍꯝ ꯍꯥꯏ ꯑꯩꯈꯣꯏꯅ ꯍꯪꯗꯗꯤ ꯀꯥꯟꯗ ꯇꯁꯦꯡꯅ ꯍꯥꯏꯔꯕꯗ
ꯎꯝ
ꯄꯥꯝꯖꯗꯦ ꯑꯩꯒꯤ ꯑꯣꯏꯅ
ꯂꯦꯡꯒꯥ ꯑꯣꯏꯈ꯭ꯔꯕ ꯑꯃꯨꯛ ꯐꯩ
ꯑ ꯍꯌꯦ ꯎꯆ ꯂꯣꯍꯤꯅ ꯄꯥꯗꯅꯖ ꯑꯗꯩ ꯌꯨꯝ ꯄꯥꯟꯃꯤꯟꯅꯔꯦ ꯈꯜꯂꯄ ꯀꯩꯅꯣꯝ ꯁꯣꯏꯕꯗ ꯅꯨꯄꯤꯁꯤꯅ ꯍꯜꯂꯤꯅꯤ ꯄꯨꯏꯗꯅ ꯈꯪꯗ꯭ꯔꯒ ꯌꯥꯔꯣꯏ ꯑꯗꯨꯗꯤꯅꯦ ꯑꯉꯥꯡ ꯑꯉꯥꯡꯁꯤꯒ ꯃꯥꯟꯅꯩ ꯀꯩꯅꯣꯝ ꯍꯥꯏꯔꯁꯨ ꯑꯉꯥꯡꯁꯤꯒ ꯃꯥꯟꯅꯩ ꯍꯥꯏꯕꯤꯗꯣꯏꯅꯦꯕ ꯅꯨꯄꯥꯒ ꯃꯥꯟꯅꯔꯨꯔꯁꯨ
ꯁꯩ ꯀꯥꯏ ꯍꯥꯏ ꯌꯦꯡ ꯇꯧꯗꯣ
ꯇꯧꯗꯣꯏꯅꯦꯃ
ꯎꯝ
ꯍꯧꯖꯤꯛꯁꯦ ꯃꯥꯁꯨ ꯋꯥꯈꯜ ꯌꯥꯝ ꯅꯨꯡꯉꯥꯏꯇꯕ ꯃꯥꯜꯂꯦ ꯁꯤ
ꯑꯥꯦ ꯇꯁꯇ
ꯎꯝ
ꯑꯩꯁꯨ ꯉꯁꯥꯏꯒꯤꯉꯥꯡꯝꯃꯦ ꯀꯔꯤꯝ ꯍꯥꯏꯕꯤꯖꯕꯩ ꯀꯩꯗꯧꯔꯦꯕꯣ ꯍꯪꯕꯤꯗꯕꯦ
ꯑꯩ ꯍꯪꯕꯤꯒꯗꯧꯔꯒꯦꯅ ꯑꯁ ꯑꯩ ꯂꯥꯏꯒꯤ ꯅꯨꯡꯗꯥꯪ ꯀꯣꯟꯗ ꯍꯤꯡꯉꯒꯦꯒ ꯇꯧꯔꯛꯄꯅꯤ
ꯎꯝ ꯎꯝ ꯁꯤꯒꯦ ꯁꯤꯈꯔꯣ ꯍꯣꯏꯕꯦꯝꯃꯅ ꯍꯥꯏꯔꯦ ꯂꯥꯏꯒꯤ ꯅꯨꯡꯊꯪꯈꯣꯟꯗ ꯁꯤꯒꯦ ꯁꯤꯈꯔꯣꯅꯦ
ꯅꯨꯡꯁꯤꯔꯛꯇꯕ ꯃꯤꯅ ꯑꯗꯨꯅꯤ ꯍꯦꯟꯖꯟꯃꯜꯂꯗꯤ ꯑꯗꯨꯅꯤ ꯉꯠꯇ꯭ꯔꯣ
ꯃꯁꯥ ꯅꯨꯄꯥꯗꯣ ꯈꯔ ꯃꯃꯨꯠ ꯇꯥꯅ ꯌꯦꯡꯈꯤꯗꯧꯅꯤꯅ ꯃꯕꯥꯅꯤ ꯆꯍꯤ ꯐꯖꯅ ꯐꯥꯔꯝꯈꯤꯔꯣꯏꯗ ꯃꯕꯥꯏꯜꯁꯦꯔꯤꯗꯣ
ꯑꯦ ꯐꯥꯗꯕꯔꯅ
ꯐꯥꯗꯦ ꯆꯍꯤꯔꯤ ꯈꯔ ꯐꯥꯔꯛ ꯐꯥꯔꯛꯄ ꯑꯗꯨꯗꯥꯋꯥꯏ ꯑꯣꯏꯔꯛꯄ
ꯑꯩꯗꯤ ꯑꯃꯨꯛ ꯀꯨꯏꯅꯦ ꯅꯨꯡꯁꯤꯅꯕ ꯃꯥꯜꯂꯨꯔꯦ
ꯅꯠꯇꯦ
ꯃꯑꯣ ꯔꯣꯃꯥꯟꯗ꯭ꯔꯅꯦ ꯑ ꯑꯗꯨꯝ
ꯎꯝ
ꯌꯥꯝ ꯀꯨꯏꯅ ꯅꯨꯡꯁꯤꯅꯕꯒꯤ ꯇꯥꯏꯞ ꯑꯃ ꯄꯨꯔꯨꯔꯦ ꯍꯥꯏꯕꯀ ꯑꯩꯁꯦ ꯍꯪꯒꯦꯗ ꯏꯟꯖꯥꯡ ꯅꯥꯄꯤꯁꯤꯅ ꯀꯔꯤ ꯀꯔꯤ ꯆꯥꯔꯤ
ꯌꯥ ꯐ ꯄꯖꯥꯖꯔꯗꯥꯏ ꯁꯤꯡꯅꯕ ꯆꯥꯔꯦꯕ ꯑꯗꯨ
ꯑꯩꯈꯣꯏꯒꯤꯅ ꯍꯤꯡꯒꯣꯜꯗꯩ ꯉꯥꯛꯇ ꯆꯥꯕ
ꯑꯗꯨꯗꯣ ꯐꯩꯕ ꯃꯒꯣꯅꯤꯗ
ꯪꯉꯣꯟꯗꯩ ꯉꯥꯛꯇꯅꯦ ꯃꯣꯔꯣꯛ ꯑꯗꯒꯤ ꯃꯔꯣꯏ ꯂꯣꯏꯅ ꯍꯋꯥꯏ ꯅꯨꯡꯉꯥꯏ ꯏꯤꯡꯒꯣꯟꯗꯒꯤꯩꯒ ꯇꯅꯦ ꯑꯜꯂꯨ ꯑꯂꯨ ꯇꯜ ꯍꯧ ꯂꯣꯏꯅ ꯁꯤꯂꯗꯤ ꯐꯥꯏ
ꯎꯝ
ꯑꯂꯨꯖ ꯊꯥꯛꯄꯒ ꯑꯗꯨꯝ ꯃꯨꯜꯂꯦ
ꯎꯝ
ꯅꯪꯗꯤ ꯂꯩꯔꯦꯖꯥ
ꯂꯩ ꯂꯩꯕꯃ
ꯅꯪ ꯅꯍꯥꯟꯁꯤ ꯂꯥꯛꯑꯝꯕꯗꯨꯗ ꯄꯨ ꯌꯥꯗ꯭ꯔꯣ ꯀꯩꯀꯩꯅꯣ
ꯀꯩꯅ ꯄꯨꯗ ꯀꯩꯅꯗꯅ
ꯍꯥꯏ ꯔꯈꯦꯗꯤꯦ ꯍꯥꯏ ꯀꯥ ꯀꯁꯨ
ꯁ ꯑꯗꯨꯝꯁꯤꯔꯦꯗ ꯑꯗꯨꯝ
ꯑ ꯑꯔꯃꯗꯤ ꯊꯕꯤꯁꯨ ꯄꯥꯜꯂꯤꯗꯣ ꯃꯣꯔꯛꯁ ꯌꯥꯝ ꯄꯂꯦ ꯃꯌꯥꯡꯇꯣꯅꯦꯡ ꯑꯥ ꯃꯌꯥꯡꯇꯣꯟꯅꯁꯦꯡꯕꯁꯨ ꯑꯁ
ꯃꯌꯥꯝꯡ ꯇꯔꯥ ꯆꯨꯝ ꯃꯗꯤꯦ ꯄꯥꯝꯃꯤꯦ
ꯎꯝ
ꯎ ꯇꯣꯟꯁꯤ ꯃꯔꯤ ꯆꯥꯅꯤꯡꯉꯦ
ꯎꯝ ꯑꯁ ꯑꯃ ꯗ ꯑꯁꯀꯤꯗꯨꯗꯤ ꯍꯩꯅꯗꯦꯗ
ꯎꯝ ꯅꯣꯟꯗ ꯕ ꯁꯨꯝ ꯆꯥꯈꯤꯕꯩꯅꯤ
ꯎꯝ ꯃꯅꯝꯗꯣ ꯌꯥꯝ ꯀꯟꯕꯗꯧ ꯇꯧꯗ꯭ꯔꯣ
ꯎꯝ
ꯑꯩꯈꯣꯏꯅ ꯑꯁ ꯑꯁꯦꯡꯕꯗꯨꯅ ꯍꯥꯎꯋꯦ
ꯅꯣꯏꯅ ꯑꯁꯦꯡꯕꯗꯤ ꯁꯨꯝ ꯆꯥꯈꯤꯕꯒꯤ ꯑꯍꯥꯎꯕꯗꯣ ꯈꯪꯈꯤꯕ
ꯎꯝ ꯎ ꯃꯥꯥꯟ
ꯑꯗꯨꯒꯤꯅꯦꯕ
ꯑ ꯃꯥꯅꯦ ꯑꯗꯣꯕꯨꯗꯤ ꯑꯗꯨꯅ ꯏꯟꯁꯥꯡꯁꯤꯗꯤ ꯄꯥꯛꯅ ꯂꯩꯇ꯭ꯔꯦꯕ
ꯎꯝ
ꯍꯋꯥꯏ ꯅꯨꯡꯉꯥꯏꯅꯨ ꯃꯪꯒꯜꯋꯥꯗꯤꯒꯤ ꯀꯩꯒꯤ ꯌꯦꯜꯂꯛꯄꯒꯤꯗꯣ ꯑꯣꯏꯔꯦ ꯑꯗ ꯏꯅꯦꯅꯁꯨ ꯑꯪꯒꯜꯋꯥꯗꯤꯒꯤ ꯇꯧꯕꯗꯣ ꯕꯦꯝ ꯑꯃ ꯁꯔꯨꯛꯅꯦꯅ ꯐꯅꯃꯨꯝ ꯄꯤꯔꯛꯑꯅꯤ ꯕꯦꯝ ꯑꯃꯅ ꯑꯃꯨꯛ ꯑꯁꯣꯝꯗ ꯆꯤꯡꯉꯅꯤꯅ ꯑꯁꯣꯝꯒꯤ ꯁꯔꯨꯛ ꯑꯃꯨꯛ ꯄꯤꯔꯛꯑꯅꯤ
ꯃꯌꯥꯏ ꯂꯩꯀꯥꯏꯗ ꯆꯤꯡꯅꯦꯕ ꯑꯩꯈꯣꯏꯅꯦ ꯑꯋꯥꯡꯀꯥꯏꯅꯤꯗꯅ
ꯎꯝ
ꯑ ꯍꯋꯥꯏꯗꯤ ꯑꯗꯨꯝ ꯂꯩꯅꯗ꯭ꯔꯦ ꯈꯣꯟꯗꯥꯝꯗꯕꯥꯎꯗ ꯃꯌꯥꯝ ꯃꯌꯥꯝ ꯄꯤꯊꯣꯛꯑꯦ
ꯎꯝ ꯍꯣꯏ ꯑꯩ ꯊꯝꯃꯥꯒ
ꯑꯥꯎ ꯑꯥꯎ ꯊꯝꯃꯣ ꯍꯣꯏ